ꯍꯜꯂꯣ
ꯍꯜꯂꯣ
ꯑꯧ ꯇꯥꯕ꯭ꯔꯣ
ꯎꯝ ꯇꯥꯈ꯭ꯔꯦ ꯊꯥꯈ꯭ꯔꯦ
ꯞ ꯆꯥꯔꯕꯧ
ꯆꯈꯦ
ꯃꯈꯣꯟꯗꯨ ꯅꯦꯝꯅ ꯇꯥꯏꯌꯦꯅꯦ ꯚꯥꯏ ꯅꯪꯒꯤꯗꯣ
ꯑꯗꯨ ꯅꯪꯒꯤꯁꯨ ꯃꯈꯣꯡ ꯀꯟꯅ ꯅꯦꯝꯃꯤ
ꯍꯣꯏ ꯑꯩꯁꯨ ꯃꯈꯨꯣꯟ ꯅꯦꯝꯃꯦꯕ
ꯑꯥ ꯅꯪꯁꯨ ꯅꯦꯝꯃꯦ ꯑꯗꯨꯁꯨ ꯃꯥꯁꯦ ꯑꯦꯄ꯭ꯂꯤꯀꯦꯁꯟꯅ ꯎꯄꯥꯏ ꯂꯩꯔꯔꯣꯏ ꯑꯩꯈꯣꯏꯅ ꯁꯦꯝꯕ ꯉꯝꯒꯗꯧ ꯃꯥꯟꯗ꯭ꯔꯦ
ꯍꯥꯥ
ꯑꯩꯈꯣꯏꯅ ꯑꯦꯄ꯭ꯂꯤꯀꯦꯁꯟꯅꯅꯦ ꯑꯩꯈꯣꯏꯅ ꯃꯈꯣꯟꯗꯣ ꯑꯗꯨꯝ ꯃꯍꯧꯁꯥ ꯍ ꯑꯣꯏ ꯕꯖꯥꯠꯅꯦ ꯁꯤꯁꯦ ꯅꯦꯝꯕꯁꯦ
ꯍꯣꯏ ꯄꯣꯂꯨꯝ ꯄꯤꯔꯁꯨ ꯌꯥꯗꯦ ꯅꯍꯥꯟꯗꯤ ꯚꯣꯂꯨꯝ ꯄꯤꯔꯗꯤ ꯃꯈꯣꯟ ꯀꯟꯕ ꯀꯣ
ꯎꯝ ꯎꯝ
ꯀꯔꯤ ꯃꯊꯦꯜ ꯆꯒꯦ
ꯉꯗꯤ ꯀꯩꯅꯣ ꯄꯤꯖꯟꯗꯣ ꯄꯤꯖꯟ ꯌꯨꯝꯗ ꯑꯃ ꯌꯣꯛ
ꯈꯨꯟꯅꯨ ꯈꯨꯟꯅꯨ
ꯑꯥ ꯑꯗꯨ ꯍꯣꯏ ꯍꯣꯏ ꯍꯣꯏ ꯈꯨꯅꯨꯝ ꯎꯝ
ꯍꯥꯎꯕ꯭ꯔꯣ
ꯑꯁ ꯐꯖꯅ ꯁꯃꯦꯁ ꯇꯎꯊꯈ꯭ꯔꯦ
ꯆꯥꯛ ꯆꯥꯕ ꯂꯣꯏꯕꯗ ꯉꯥꯏꯔꯤꯕꯣ
ꯍꯧꯖꯤꯛ ꯈꯛꯇꯪ ꯂꯣꯏꯕꯗ ꯉꯥꯏꯔꯑꯦ ꯍꯣꯏ ꯑꯗꯨꯒ ꯐꯣꯟ ꯄꯥꯏꯔꯒ ꯌꯦꯡꯉꯝꯕꯅꯤ ꯗꯦꯁ ꯀ ꯏꯁ
ꯉꯁꯤꯗꯤ ꯊꯕꯛ ꯆꯠ ꯆꯠꯇꯦ
ꯆꯠꯇꯦ ꯍꯧꯖꯤꯛꯀꯥꯟꯁꯦ ꯊꯕꯛꯁꯨ ꯆꯠꯇꯦ ꯑꯍꯣꯏ ꯑꯩ ꯍꯥꯟꯅꯗꯒꯤ ꯀꯩꯅꯣ ꯎꯝ ꯑꯁꯤ ꯐꯣꯔꯦꯛꯁ ꯈꯪꯉꯤꯅꯀꯣ
ꯀꯔꯤ ꯍꯥꯏꯕ ꯈꯪꯗꯦꯅꯦ ꯐꯣꯔ ꯑꯦꯛꯁ ꯍꯥꯏꯕꯁꯤ ꯀꯩꯅꯣ
ꯐꯣꯔꯦꯟ ꯑꯦꯛꯆꯦꯟꯖ ꯑꯃ ꯐꯣꯔꯦꯛꯁ ꯇ꯭ꯔꯦꯗꯤꯡꯒꯨꯝꯕ ꯏꯁꯇꯣꯛꯁ
ꯑꯣ
ꯀꯩꯇꯤꯡꯗꯤ ꯈꯪꯉꯝꯅꯤꯗ
ꯇ꯭ꯔꯦꯗꯤꯡ ꯀꯣ ꯑꯣꯟꯂꯥꯏꯟ ꯇ꯭ꯔꯦꯗꯤꯡ ꯇꯧꯕ
ꯍꯣꯏ ꯍꯣꯏ ꯍꯣꯏ ꯑꯗꯨ ꯑꯩꯈꯣꯏꯅꯗꯤ ꯐꯣꯔꯦꯛꯛꯁ ꯍꯥꯏ ꯑꯣꯏꯅ ꯍꯥꯟꯅꯗꯤ ꯑꯗꯨꯝ ꯈꯔ ꯈꯔ ꯇꯧꯔꯔ ꯂꯩꯌꯦꯕꯀꯣ
ꯕꯤꯠꯀꯣꯏꯟ ꯄꯨꯝꯕꯗꯨꯔꯣ
ꯍꯣꯏ ꯑꯗꯨꯅ ꯃꯥꯅ ꯃꯈꯜ ꯑꯃꯅꯦ ꯍꯣꯏ ꯑꯗꯨꯅ ꯀ꯭ꯔꯤꯞꯇꯣꯒꯨꯝꯕꯅꯦꯕꯀꯣ ꯍꯧꯖꯤꯛ ꯑꯩꯈꯣꯏꯅ ꯇꯧꯕꯁꯤꯅ ꯀꯔꯦꯟꯁꯤꯒꯨꯝꯕ ꯇꯧꯕ ꯍꯥꯟꯅꯗꯤ ꯑꯩ ꯑꯗꯨꯝ ꯑꯗꯨ ꯑꯌꯥꯝꯕ ꯈꯔ ꯇꯧꯔ ꯂꯥꯛꯑꯦꯕ ꯑꯗꯨꯒꯤ ꯃꯇꯝꯗꯣ ꯑꯩꯗꯨꯗ ꯑꯗꯨꯝ ꯈꯔ ꯐꯨꯜ ꯇꯥꯏꯝ ꯑꯣꯏꯅ ꯑꯌꯥꯝꯕ ꯄꯤꯈ꯭ꯔꯕꯀꯣ
ꯁꯥꯕ꯭ꯔꯥ ꯀꯃꯥꯏꯅ ꯇꯧꯒꯦ ꯃꯅꯤꯄꯨꯔꯗꯤ
ꯁꯥꯏ ꯍꯣꯏ ꯑꯐꯇꯔꯅꯨꯟꯒꯨꯝꯕ ꯐꯖꯅ ꯁꯥꯔꯦꯗ ꯍꯣꯏ
ꯅꯣꯡ ꯇꯥꯕ꯭ꯔꯣ ꯉꯁꯤꯕꯣ
ꯅꯣꯡ ꯈꯔꯗꯤ ꯇꯥꯕꯅꯦ ꯉꯔꯥꯡꯁꯤꯁꯨ ꯈꯔ ꯈꯔ ꯀꯣ
ꯍꯧꯖꯤꯛꯀꯥꯟ ꯅꯣꯡ ꯑꯗꯨꯝ ꯇꯥꯔꯤꯕ꯭ꯔꯣ ꯀꯃꯥꯏꯅ ꯗꯔꯁꯤꯕꯨ ꯃꯅꯤꯄꯨꯔꯒꯤ
ꯈꯔ ꯑꯗꯨꯒꯤꯗꯤ ꯈꯔ ꯋꯥꯠꯂꯤꯕ ꯃꯥꯜꯂꯦ ꯑꯗꯨꯃꯛꯇꯤ ꯍꯧꯗ꯭ꯔꯤ ꯅꯣꯡ ꯄꯨꯔꯥꯗꯤ ꯑꯗꯨꯁꯨ ꯍꯟꯗꯛꯀꯥꯟ ꯅꯣꯡ ꯇꯥꯕꯁꯦ ꯈꯔ ꯂꯣꯏꯔꯛꯗꯤ ꯍꯦꯟꯅ ꯑꯃꯨꯛ ꯁꯥꯒꯗꯕ ꯃꯥꯜꯂꯦ
ꯍꯣꯏ
ꯁꯥꯕꯨꯗꯤ ꯐꯖꯅ ꯁꯥꯒꯠꯈ꯭ꯔꯦ ꯎꯝ
ꯅꯣꯏꯒꯤ ꯀ꯭ꯂꯥꯁꯃꯦꯠꯁꯤꯡꯗꯤ ꯀꯔꯤ ꯀꯔꯤ ꯍꯣꯠꯅꯔꯤꯒꯦ
ꯈꯔꯗꯤ ꯃꯥꯁꯇꯔ ꯑꯗꯨꯝ ꯇꯧꯔ ꯂꯩꯔꯤꯗ ꯑꯝ ꯌꯨꯗ ꯃꯥꯁꯇꯔ ꯇꯣꯕ ꯌꯥꯎꯋꯦ ꯈꯔꯅꯗꯤ ꯗꯦꯜꯂꯤꯗ ꯑꯗꯨꯝ ꯄꯥꯔꯠ ꯇꯥꯏꯝꯒꯨꯝꯕ ꯈꯔꯁꯨ ꯇꯧꯕ ꯃꯥꯜꯂꯦ ꯀꯣꯄꯔꯦꯠꯇ ꯈꯔ ꯇꯧꯕꯁꯨ ꯈꯔꯗꯤ ꯂꯩꯗꯤ ꯂꯩꯔꯕ ꯃꯥꯜꯂꯦ ꯑꯗꯨ ꯑꯌꯥꯝꯕꯅ ꯑꯩꯅ ꯎꯕꯗꯗꯤ ꯈꯔ ꯄꯥꯔꯠ ꯇꯥꯏꯝ ꯇꯧꯕꯁꯤꯡꯅ ꯈꯔ ꯌꯥꯝ ꯎꯕꯒꯨꯝ ꯇꯧꯋꯤ ꯑ
ꯎꯝ ꯏꯁꯇ꯭ꯔꯤꯂꯥ ꯗꯨ ꯅꯣꯏ ꯀ꯭ꯂꯥꯁꯃꯦꯠꯅꯤꯀꯣ
ꯏꯁꯇꯦꯂꯥꯑꯁꯨ ꯍꯣꯏ ꯑꯩꯈꯣꯏ ꯀ꯭ꯂꯥꯁꯃꯦꯠꯅꯤ
ꯎꯝ
ꯃꯥꯁꯨ ꯃꯥꯁꯇꯔ ꯇꯧꯕ ꯅꯠꯇ꯭ꯔꯣ
ꯃꯥ ꯏꯒꯅꯧꯗ ꯇꯧꯕ ꯃꯥꯜꯂꯦ ꯏꯒꯅꯧ ꯍꯣꯏ ꯇꯤꯂꯥ ꯂꯩꯔꯦ ꯑꯗꯨꯗꯒꯤ ꯑꯇꯩꯁꯤꯡꯁꯨ ꯍꯣꯏ ꯑꯩꯈꯣꯏ ꯕꯦꯖꯄꯨꯗꯤ ꯈꯔ ꯇ꯭ꯔꯥꯏꯞ ꯌꯥꯝꯃꯦ ꯑꯩꯈꯣꯏ ꯕꯤꯕꯤ ꯑꯦꯒꯤ ꯀꯥꯕ ꯃꯇꯝꯗꯣ
ꯎꯝ
ꯑꯩꯈꯣꯏ ꯕꯦꯠꯁꯤꯗꯤ ꯇ꯭ꯔꯥꯏꯞ ꯌꯥꯝꯃꯦꯕ ꯅꯣꯏ ꯅꯣꯏꯒꯤ ꯕꯦꯁꯁꯦ ꯈꯔ ꯌꯥꯝꯗꯕ ꯃꯥꯜꯂꯦꯕ ꯎꯝ
ꯀ ꯑꯩꯈꯣꯏ ꯕꯦꯠꯁꯇꯗꯤ ꯑꯩꯈꯣꯏ ꯕꯦꯠꯁꯇꯗꯤ ꯇꯔꯨꯛ ꯉꯥꯛꯇ ꯎꯝ ꯑꯗꯨꯒ ꯅꯣꯏ ꯕꯦꯠꯁꯤ ꯅꯨꯄꯤꯁꯨ ꯌꯥꯝ ꯃꯥꯜꯂꯤꯅꯦ
ꯅꯨꯄꯤꯁꯨ ꯅꯨꯄꯥꯁꯨ ꯂꯣꯏ ꯄꯨꯜꯂꯗꯤ ꯉꯍꯥꯟꯉꯩ ꯀꯨꯀꯤ ꯈꯈꯣꯏ ꯀꯩꯀꯥ ꯂꯣꯏ ꯂꯩꯔꯤꯕ ꯃꯇꯝꯗꯣ ꯑꯗꯨꯗꯨꯗꯤ ꯃꯤꯗꯣ ꯇ꯭ꯋꯦꯟꯇꯤ ꯄ꯭ꯂꯁꯅꯦꯗ ꯇ꯭ꯔꯥꯏꯕꯦꯜꯗꯀꯣ ꯇ꯭ꯋꯦꯟꯇꯤ ꯍꯦꯜꯂꯦ
ꯑꯣꯀꯦ ꯑꯗꯣ ꯅꯣꯏ ꯖꯨꯅꯤꯌꯔꯁꯤꯡꯗꯨꯁꯨ ꯌꯥꯝ
ꯅꯤꯌꯥꯔꯁꯤꯁꯤꯡꯁꯨ ꯍꯣꯏ ꯑꯗꯨꯝ ꯌꯥꯏ ꯆꯨꯟꯌꯥꯁꯤꯡ
ꯅꯪ ꯖꯨꯅꯤꯌꯔꯁꯤꯡꯗꯤ ꯈꯪꯅꯕ꯭ꯔꯣ
ꯖꯨꯅꯤꯌꯔꯁꯤꯡ ꯑꯗꯨꯝ ꯈꯪꯉꯤ ꯍꯣꯏ ꯈꯔꯗꯤ ꯑꯗꯨꯝ ꯈꯪꯉꯤꯗ ꯑꯩꯈꯣꯏꯒꯤ ꯃꯈꯥꯗ ꯂꯩꯕꯁꯤꯡꯁꯦ ꯀꯣ ꯎꯝ ꯈꯪꯉꯦ ꯈꯪꯉꯦ
ꯔꯣꯡꯃꯩ ꯃꯆꯥ ꯑꯃ ꯌꯥꯎꯕ꯭ꯔꯥ ꯅꯣꯏ ꯖꯨꯅꯤꯌꯔꯗꯒꯤ ꯇ꯭ꯔꯥꯏꯕꯦꯜ ꯅꯨꯄꯤ
ꯔꯣꯡꯃꯩ ꯃꯆꯥ ꯑꯩꯈꯣꯏꯒꯤ ꯍꯦꯛ ꯖꯨꯅꯤꯌꯔꯗ ꯑꯃꯗꯤ ꯌꯥꯎꯕ ꯃꯥꯜꯂꯦ ꯑꯥ
ꯎꯝ ꯑꯗꯨꯗꯨ ꯃꯥꯜꯂꯦꯅꯦ ꯑꯩꯅ ꯍꯥꯏꯕꯗꯣ ꯏꯟꯗꯁꯇ꯭ꯔꯤꯌꯦꯜ ꯚꯤꯖꯤꯠ ꯆꯠꯄꯗ ꯎꯕꯗꯣ
ꯎꯝ ꯑꯣꯏꯔꯝꯕ ꯌꯥꯏ ꯃꯁꯛ ꯎꯔꯗꯤ ꯈꯪꯒꯅꯤ
ꯃꯁꯛ ꯎꯔꯗꯤ ꯈꯪꯒꯅꯤ
ꯎꯝ ꯗꯦꯅꯤꯁꯇ ꯀꯣꯜ ꯇꯧꯔꯒ ꯑꯃꯔꯛ ꯍꯪꯒꯦ ꯇꯧꯔꯝꯕꯅꯦ ꯑꯗꯨꯗ ꯗꯦꯅꯤꯁ ꯑꯃꯨꯨꯛ ꯀꯣꯜ ꯇꯧꯔꯑꯦ ꯍꯧꯖꯤꯛꯄꯨꯗꯤ ꯁꯤ ꯇꯧꯔꯒ ꯂꯩꯕꯅꯤꯅ ꯑꯩꯅ ꯀꯛ ꯀꯛꯈ꯭ꯔꯕꯅꯦ ꯑꯩꯒꯤꯗꯣ ꯃꯅꯨꯡꯗ ꯀꯩꯅꯣ ꯑꯦꯄ꯭ꯂꯤꯀꯦꯁꯟꯗꯣ ꯑꯩꯒꯤꯗꯣ ꯑꯃꯠꯇ ꯂꯥꯛꯇꯧꯕ ꯎꯝ
ꯁꯥꯟꯅꯕ ꯌꯥꯗꯕꯅꯦ ꯀꯣꯜ ꯇꯧꯕ ꯀꯥꯟꯗꯗꯤ ꯀꯣ ꯎꯝ
ꯆꯨꯝꯃꯦ-ꯆꯨꯝꯃꯦ
ꯑꯌꯨꯛꯇꯤ ꯀꯔꯤ ꯏꯟꯖꯥꯡ ꯆꯥꯏꯌꯦ
ꯑꯌꯨꯛꯇꯤ ꯈꯪꯗ꯭ꯔꯦ ꯀꯥꯎꯈ꯭ꯔꯦ ꯑꯃꯨꯛꯀꯥ
ꯍꯌꯦꯡ ꯄꯨꯡ ꯀꯌꯥ ꯀꯌꯥꯗ ꯇꯨꯝꯒꯦ
ꯇꯨꯝꯕꯗꯤ ꯊꯦꯡꯉꯤꯗ ꯅꯨꯡꯗꯥꯡꯗꯤ ꯃꯔꯛꯇ ꯒꯦꯝ ꯁꯥꯟꯅꯕꯁꯨ ꯌꯥꯎꯋꯦ
ꯅꯪ ꯒꯦꯝ ꯁꯥꯟꯅꯕ꯭ꯔꯣ
ꯑ ꯍꯣꯏ ꯃꯔꯛ ꯃꯔꯛꯇꯅꯤꯗ ꯏꯃꯥꯟꯅꯕꯁꯤꯡ
ꯃꯣꯕꯥꯏꯜ ꯂꯤꯖꯦꯟ
ꯑ ꯄꯞꯖꯤ ꯃꯣꯕꯥꯏꯜ ꯑ ꯅꯠꯇꯦ ꯕꯤ ꯖꯤ ꯑꯦꯝ ꯥꯍꯣꯏ ꯍꯣꯏ
ꯄꯞꯖꯤ ꯑꯣꯏꯅ ꯇꯧꯕ ꯕꯤ ꯖꯦ ꯑꯦꯝ ꯑꯥꯏ
ꯑꯥ ꯁꯥꯟꯅꯁꯦꯕ ꯑꯩꯗꯤ ꯃꯍꯧꯁꯥꯅ ꯈꯔ ꯒꯦꯝꯗꯤ ꯁꯅꯥꯒꯟꯗꯦꯕꯥ
ꯃꯣꯕꯥꯏꯜ ꯂꯤꯖꯦꯟ ꯁꯥꯟꯅꯗ꯭ꯔꯣ
ꯁꯥꯟꯅꯗꯦ
ꯁꯥꯟꯅꯗꯦ
ꯑꯥ ꯄꯞꯖꯤꯁꯨ ꯏꯃꯥꯟꯅꯕꯅ ꯑꯗꯨꯝ ꯅꯨꯡꯉꯥꯏꯕꯅꯤ ꯇꯧꯁꯦ ꯍꯥꯏꯕꯒꯤ ꯇ꯭ꯔꯥꯏ ꯇꯧꯔꯒ ꯍꯣꯏ ꯒ꯭ꯔꯨꯞ ꯃꯔꯛ ꯃꯔꯛ ꯇꯔꯤ ꯇꯃꯤꯁꯅ
ꯀꯣꯛꯆ ꯁꯟꯅꯕ
ꯎꯝ
ꯑꯣ ꯄꯞꯖꯤꯁꯤ ꯅꯨꯡꯉꯥꯏꯕꯅꯤꯗ ꯑꯩꯈꯣꯏ ꯃꯇꯝꯗ ꯑꯍꯥꯟꯕ ꯊꯣꯛꯄꯗ ꯁꯥꯟꯅꯕꯗ ꯑꯁ ꯈꯨꯅꯨꯡꯉꯥꯏ ꯑꯃ
ꯎꯝ ꯎꯝ
ꯐꯖꯅ ꯁꯅꯔꯝꯕꯅꯤ ꯑꯩꯁꯨ ꯑꯗꯣ ꯍꯧꯖꯤꯀꯥꯟꯗꯤꯟ ꯗ꯭ꯔꯦꯁ ꯀꯌꯥ ꯌꯥꯎꯔꯛꯇꯦ ꯇ꯭ꯔꯦꯗ ꯒꯦꯝꯁ ꯅꯥꯕ
ꯑꯩ ꯑꯩꯕꯨꯗꯤ ꯑꯩꯁꯨ ꯀꯩꯗꯤ ꯄꯥꯛꯄꯨꯗꯤ ꯆꯦꯝꯗꯤ ꯀꯌꯥ ꯍꯥꯏꯅꯔꯛꯇꯦ
ꯍꯧꯖꯤꯛꯇꯤ ꯒꯦꯝꯁꯦ ꯁꯥꯟꯅꯅꯤꯡꯗ꯭ꯔꯦ ꯁꯥꯟꯅꯅꯤꯡꯕꯒꯤ ꯋꯥꯈꯟꯁꯨ ꯂꯩꯇꯕ
ꯍꯝ
ꯑꯉꯥꯡꯁꯤꯡꯗ ꯄꯨꯡꯁꯅꯥꯁꯥꯟꯅꯥꯔ ꯂꯩꯔꯦꯕ ꯀꯣꯂꯦꯖ ꯀꯥꯕ ꯑꯉꯥꯡ ꯇꯝꯃꯤꯕ ꯀꯣꯂꯦꯖ ꯇꯝꯃꯤꯕ ꯑꯉꯥꯡꯁꯤꯡꯅ ꯃꯣꯏ ꯃꯇꯝꯅꯤ ꯀꯩꯅꯣ ꯈꯠꯇ꯭ꯔꯥ
ꯆꯨꯝꯃꯦ ꯈꯪꯗꯅꯦ
ꯋꯥꯛꯀꯤꯡ ꯋꯥꯛꯀꯤꯡꯒꯨꯝꯕ ꯆꯦꯟꯗ꯭ꯔꯣ ꯏꯚꯤꯅꯤꯡ ꯇꯥꯏꯝꯗ
ꯑꯦꯁ ꯍꯧꯖꯤꯛꯀꯥꯟꯗꯤ ꯇꯧꯗ꯭ꯔꯦꯗ ꯉꯥꯏꯍꯥꯛꯉꯩ ꯉꯥꯏꯍꯥꯛꯉꯩꯗꯤ ꯌꯥꯝ ꯇꯧꯔꯝꯃꯦ ꯍꯧꯖꯤ ꯀꯟ ꯄꯥꯛ ꯇꯧꯗ꯭ꯔꯦ ꯑꯩꯁꯨ ꯒꯦꯞ ꯈꯔ ꯂꯩꯕꯗꯒꯤ ꯑꯃꯨꯛꯀ ꯐꯖꯅ ꯑꯗꯨꯝ ꯇꯧꯗ꯭ꯔꯤ
ꯑ ꯑꯆꯥ
ꯉꯍꯥꯟꯉꯩ ꯃꯃꯥꯡꯗꯗꯤ ꯏꯁꯇꯦꯗꯤꯌꯝꯒꯤ ꯂꯝꯕꯤꯗ ꯂꯩ ꯑꯩꯈꯣꯏ ꯏꯁꯇꯦꯗꯤꯌꯝ ꯅꯛꯄꯅꯤꯅꯀꯣ
ꯍꯣꯏ ꯍꯣꯏ ꯎꯝ ꯎꯝ ꯖꯤ ꯕꯨꯨꯝꯕꯥꯁ
ꯑ ꯇꯨ ꯇꯖꯝ ꯇꯧꯔꯝꯃꯤ
ꯑꯥ
ꯊꯥꯏꯅ ꯃꯇꯦꯛ ꯑꯃꯁꯨ ꯏꯁꯄꯣꯔꯠꯁ ꯀꯨꯝꯕꯒ ꯁꯥꯟꯅꯔꯝꯕꯅꯤ ꯀꯩꯅ‌ꯣ
ꯎꯝ ꯐꯨꯠꯕꯣꯜꯒꯨꯝꯕ ꯁꯅꯔꯝ ꯕꯔꯥ ꯅꯪ꯫
ꯐꯨꯠꯕꯣꯜ ꯑ ꯅꯠꯇꯦ ꯑ ꯎꯁꯨ ꯎꯁꯨꯔ ꯈꯪꯉꯤꯅ
ꯍꯥꯎ ꯎ ꯁꯨꯗ
ꯑꯥ ꯑꯥ ꯑꯗꯨꯒꯨꯝꯕ ꯃꯇꯦꯛ ꯈꯔ ꯈꯇꯪ ꯁꯥꯟꯅꯔꯝꯃꯦ ꯐꯤꯠꯅꯦꯁ ꯆꯍꯤ ꯑꯃ ꯑꯅꯤꯒꯨꯝꯕ ꯃꯥꯜꯂꯦ ꯀ꯭ꯂ ꯏꯂꯚꯦꯟ ꯇꯨꯋꯦꯜꯐꯀꯤ ꯍꯣꯏ ꯇꯨꯋꯦꯜꯐ ꯗꯨꯕꯥꯏꯗꯅꯦ
ꯑꯣꯀꯦ ꯑꯣꯀꯦ
ꯑꯗꯣ ꯑꯃꯨꯛ ꯋꯔꯥꯛꯀꯥꯎꯠꯁꯨ ꯂꯣꯏ ꯂꯦꯞꯈ꯭ꯔꯕꯒꯤꯀꯣ ꯍꯧꯖꯤꯛ ꯄꯨꯔꯥ ꯑꯃꯨꯛ ꯇꯟꯒꯔꯦ
ꯁꯨꯝ ꯌꯨꯝꯗ ꯂꯩꯕ ꯁꯨꯔꯨꯄꯗꯤ ꯏꯚꯅꯤꯡ ꯇꯥꯏꯃꯤꯡꯗ ꯀꯣ ꯂꯥꯛꯇꯪ ꯑꯦꯛꯁꯔꯁꯥꯏꯁ ꯇꯧꯕ ꯁꯥꯟꯅꯕ
ꯆꯨꯝꯃꯦ ꯆꯨꯝꯃꯦ ꯂꯦꯞꯄꯤ ꯈꯔꯗꯤ ꯑꯗꯨꯝ ꯇꯜꯂꯛꯄꯅꯦꯕ
ꯑꯦꯛꯁꯔꯁꯥꯏꯁ ꯇꯧꯕ ꯕꯣꯜꯒꯨꯝꯕ ꯁꯥꯟꯅꯕꯀꯣ
ꯎꯝ
ꯍꯛꯆꯥꯡꯒꯤꯁꯨ ꯐꯕ ꯑꯃꯨꯛꯀ ꯁꯨꯝ ꯌꯨꯝꯗ ꯊꯕꯛ ꯂꯩꯇꯅ ꯂꯩꯕ ꯁꯔꯨꯛꯄꯨꯗꯤ ꯑꯗꯨꯝ ꯁ ꯑꯗꯨꯃꯥꯏꯅ ꯁꯥꯟꯅꯕ ꯊꯣꯛꯄꯁꯦ ꯋꯥꯈꯟꯁꯨ ꯈꯔ ꯅꯨꯡꯉꯥꯏꯕꯅꯦꯕ ꯇꯨꯝꯕꯁꯨ ꯅꯨꯡꯉꯥꯏꯕ ꯆꯥꯛ ꯆꯥꯕꯁꯨ ꯅꯨꯡꯉꯥꯏꯕ
ꯆꯨꯝꯃꯦ ꯆꯃꯦ ꯍꯥ
ꯍꯧꯖꯤꯛꯀꯥꯟꯒꯤ ꯑꯉꯥꯡꯁꯤꯡꯗꯤ ꯌꯥꯗ꯭ꯔꯦꯗ ꯐꯣꯟ ꯉꯥꯛꯇꯪ
ꯍꯧꯖꯤꯛ ꯀꯥꯟꯗꯤ ꯊꯥꯏꯅ ꯑꯩꯈꯣꯏꯒꯤ ꯚꯦꯠꯁꯤꯗꯤ ꯌꯥꯝꯅꯕꯨ ꯁꯥꯕꯨ ꯆꯠꯅꯔꯤꯌꯦ
ꯎꯝ
ꯍꯧꯖꯤꯛꯀꯥꯟꯁꯦ ꯍꯦꯟꯅ ꯑꯃꯨꯛ ꯁꯥꯟꯅꯗ꯭ꯔꯕꯅꯤ
ꯍꯣꯏ ꯌꯥꯗ꯭ꯔꯦꯅꯦ ꯑꯉꯥꯡꯁꯤꯡꯁꯦ
ꯒ꯭ꯔꯨꯞ ꯒ꯭ꯔꯨꯞꯇ ꯐꯝꯃꯒ ꯀꯣ ꯐꯣꯟꯒꯤ ꯒꯦꯝ ꯆꯂꯅꯕꯅ ꯍꯦꯟꯅ ꯅꯨꯡꯉꯥꯏꯕꯒꯨꯝꯗꯕ
ꯗ꯭ꯔꯣ
ꯌꯦ ꯏꯅꯤ ꯍꯅ ꯀꯥꯟꯗ
ꯎꯝ ꯀꯔꯝꯕ ꯇꯤꯝꯅꯣ ꯅꯪꯗꯤ
ꯈꯪꯗꯦ ꯍꯧꯖꯤꯛ ꯐꯥꯎꯗꯤ ꯒ꯭ꯌꯥꯟ ꯇꯥꯗ꯭ꯔꯤ
ꯔꯣꯅꯥꯜꯗꯣꯒꯤ ꯐꯦꯟ ꯑꯣꯏꯕ ꯖꯥꯠꯂꯥ
ꯍ꯫ ꯈꯪꯗꯦꯅꯦ ꯑꯩꯗꯤ ꯑꯩꯗꯤ ꯐꯨꯠꯕꯣꯜꯁꯦ ꯄꯥꯛꯄꯗꯤ ꯌꯦꯡꯗꯤ ꯌꯦꯡꯗꯦ꯫ ꯍꯟꯗꯛꯇꯤ ꯋꯥꯔꯜ ꯀꯞ ꯍꯧꯕꯗꯒꯤ ꯂꯣꯏꯐꯥꯎ ꯂꯣꯏ꯫ ꯌꯦꯡꯒꯦꯅ ꯈꯜꯂ ꯂꯩꯅꯦ꯫
ꯎꯝ꯫
ꯀꯨꯝꯕꯁꯨ꯫